ꯍꯜꯂꯣ ꯑꯣꯕꯨ ꯊꯦꯡꯅꯔ ꯃꯥꯜꯂꯦ ꯍꯥꯏꯦ
ꯑꯗ ꯉꯁꯥꯏꯒꯤ ꯋꯥꯔꯤꯗꯣ ꯑꯃꯨꯛꯀ ꯁꯥꯥꯎꯑꯣꯅꯦ ꯂꯣꯏꯗ꯭ꯔꯤꯅꯦ ꯉꯁꯥꯏ ꯀꯥꯏ ꯋꯥ ꯀꯗꯥ
ꯑꯣ ꯉꯁꯥꯏꯒꯤ ꯋꯥꯔꯤ ꯍꯥꯏꯁꯦ ꯀꯔꯝꯕ ꯋꯥꯔꯤꯅꯣ
ꯅꯪ ꯀꯂꯦꯁꯀꯔ ꯍꯥꯏꯦ ꯗꯒꯤ ꯀꯩꯅꯣ ꯑ ꯀꯩꯀꯩꯅꯣ ꯇꯧꯔꯦ ꯍꯥꯏꯕ ꯌꯥ
ꯑꯣ ꯌꯥꯝ ꯑꯗꯨꯗꯤ ꯑꯣ ꯁꯤꯁꯇꯔ ꯍꯣꯏꯒꯤ ꯀꯩꯅꯣ ꯑꯣꯏꯗꯣꯏꯅꯤ ꯍꯥꯏꯕꯅꯤꯗ ꯖꯨꯅꯤꯌꯔ ꯑꯣꯏꯔꯛꯑꯦ ꯑꯩꯈꯣꯏꯗ ꯁꯤꯁꯇꯔꯒꯤ ꯆꯤꯇ꯭ꯔ ꯁꯦꯟ ꯀꯥꯟꯅꯒ ꯕꯣ ꯂꯦꯞꯄꯗꯣ ꯈꯪꯕ꯭ꯔꯥ ꯑꯗꯗꯤ ꯂꯂꯤꯠ ꯀꯥꯟꯅꯒ ꯂꯩꯕꯗꯣ ꯑꯣ ꯃꯣꯏ ꯃꯣꯏ ꯃꯣꯏ
ꯍꯧꯖꯦ
ꯎ ꯀꯥꯎꯔꯝꯃꯅꯤꯗ ꯁꯤꯁꯨ ꯑꯩꯈꯣꯏ ꯃꯨꯛꯇ ꯀꯨꯏꯔꯦ ꯀꯩꯅꯣ ꯑꯩꯈꯣꯏꯁꯨ ꯒ꯭ꯔꯦꯖꯨꯑꯦꯁꯟ ꯂꯣꯏꯈ꯭ꯔꯦ ꯆꯍꯤ ꯅꯌꯨ ꯁꯩꯔꯦ ꯑꯗꯨꯅꯥ ꯁꯤꯤꯁꯇꯔꯣꯏ ꯀꯥꯎꯔꯝꯕꯁꯨ ꯌꯥꯏ ꯑꯗꯨꯅ ꯃꯤ ꯅꯤꯡ ꯇꯥꯕꯗ ꯁꯨꯝ ꯁꯤꯁꯇꯔꯅ ꯈꯔ ꯈꯪꯕꯒꯤ ꯅꯤꯡꯁꯤꯡ ꯑꯣꯏ ꯋꯥꯅꯤ ꯁꯛꯇꯤ ꯀꯩ ꯑꯗꯨ ꯅꯤꯡꯁꯤꯡꯕ ꯉꯝꯃꯔꯣꯏꯗ
ꯎꯝ ꯁꯛꯇꯤ ꯅꯤꯡꯁꯤꯡꯗ꯭ꯔꯦꯕ ꯑꯗꯨꯒꯤꯅꯦ
ꯁꯤꯁꯇꯔ ꯍꯣꯏꯁꯦ ꯀꯩꯅꯣꯗꯣ ꯈꯪꯅꯔꯝꯈ꯭ꯔꯣ ꯀ ꯅꯤꯡꯅꯤꯡꯒ ꯍꯥꯏꯕ꯭ꯔꯥꯒꯅꯣꯝ ꯁꯨꯝ ꯏ ꯌꯥꯎꯕꯗꯣ ꯈꯪꯕ꯭ꯔꯣ
ꯀꯅꯥꯣ ꯍꯥꯏꯕꯗꯤ ꯀꯩ ꯇ꯭ꯔꯥꯏꯕ꯭ꯔꯣ
ꯇ꯭ꯔꯥꯏꯕ ꯑꯣꯏꯗꯣꯏꯅꯦ ꯃꯥꯁꯨ ꯕꯣꯠꯀꯗꯤ ꯂꯦꯞꯈꯤꯕꯅꯦ ꯃꯃꯤꯡꯗꯒꯤ ꯑꯩ ꯆꯞ ꯆꯥꯕꯗꯤ ꯀꯥꯎꯔꯦ ꯃꯥꯏ ꯃꯃꯤꯡꯗꯨ ꯑꯗꯨꯃꯥꯏꯅꯗꯤ ꯑꯣꯏꯈꯤꯕꯅꯦ ꯀꯩꯅꯣꯒꯗꯣ ꯈꯪꯕ꯭ꯔꯣ ꯁꯤꯁꯇꯔꯕ꯭ꯔꯣ ꯕꯨꯡꯗꯣꯟꯒ ꯍꯥꯏꯕꯗꯣ ꯈꯪꯕ꯭ꯔꯣ
ꯄꯕꯨꯡꯗꯣ ꯑꯁ ꯈꯪꯗꯦꯅ ꯅꯪꯅ ꯍꯥꯏꯔꯛꯄ ꯈꯪꯗꯦ ꯑꯩ
ꯇꯤꯁꯇꯔ ꯍꯣꯏꯒꯤ ꯕꯤ ꯑꯦꯁ ꯑꯣꯏꯗꯣꯏꯅꯦꯕꯀꯣ
ꯎꯝ ꯑꯗꯨ ꯑꯣꯏꯔꯁꯨ ꯁꯦꯛꯁꯟ ꯇꯣꯡꯉꯥꯜꯂꯝ꯭ꯔꯗꯤ ꯈꯪꯔꯣ
ꯍ ꯇ ꯇꯦ ꯍꯥꯏꯔꯒꯦ ꯁꯤ ꯃꯥꯁꯦ ꯀꯩꯅꯣ ꯑꯣꯏꯕꯅꯦꯕ ꯃꯥ ꯁꯤꯆꯦꯒꯤ ꯃꯇꯝꯗ ꯂꯩꯕ ꯇꯤ ꯑꯦꯁ ꯁꯨ ꯂꯩꯗꯅ ꯃ ꯃꯥꯁꯨ ꯑꯗꯨꯝ ꯑꯦꯛꯖꯤꯀ꯭ꯌꯨꯇꯤꯕ ꯑꯣꯏꯕ꯭ꯔꯥ ꯊꯕꯛꯀ ꯇꯧꯔꯝꯕꯅꯦꯕ ꯃꯥꯗꯣ ꯑ ꯑꯗꯨ ꯃꯥ ꯑꯗꯨ ꯅ ꯁꯨꯝ ꯈꯪꯅꯕ꯭ꯔꯅ ꯍꯪꯒꯦꯅ
ꯃꯣꯏꯒꯤ ꯃꯤꯡꯗꯤ ꯈꯪꯗꯦ ꯣ ꯃꯁꯛꯇꯤ ꯈꯥꯡꯔꯝꯒꯅꯦꯕ ꯑꯗꯨꯒꯤꯅꯦ ꯑꯩꯅꯁ
ꯑꯣ ꯃꯥꯗꯨ ꯀꯩꯅꯣꯅꯦ ꯑ ꯁꯤꯁꯦ ꯃꯥꯗꯨ ꯀꯩꯅꯣꯅ ꯦꯕꯀꯣ ꯕꯤꯀꯣꯝ ꯅꯠꯇꯦꯕꯀꯣ ꯃꯥꯗꯣ ꯕꯤ ꯕꯤ ꯑꯣꯏꯕꯅꯦꯕ
ꯕꯤꯕꯦ ꯑꯣꯏꯕ ꯃꯤꯁꯤꯡꯁꯦ ꯑꯩ ꯑꯩ ꯈꯔꯗꯤ ꯈꯪꯉꯦꯕ ꯕ ꯑꯩ ꯑꯩꯒꯤ ꯏꯃꯥꯟꯅꯕꯤꯁꯨ ꯌꯥꯎꯋꯦꯕ ꯑꯗꯨꯒꯤ ꯎꯝ ꯇꯦꯅꯤꯁ ꯈꯣꯏ ꯅꯠꯇ꯭ꯔꯒ ꯀꯅꯥ ꯀꯅꯥꯔꯥ ꯑꯩꯅ ꯖꯁꯋꯥ ꯖꯁꯋꯥꯗꯤ ꯑꯁꯅ ꯈꯪꯉꯃ꯭ꯔꯣꯏ ꯑꯗꯨꯗꯤ
ꯀꯩꯅꯣꯗꯧꯁꯤ ꯗꯦꯅꯤꯁꯁꯨ ꯈ ꯆꯪꯉꯦꯕꯀꯣ ꯃꯥꯒ ꯄꯨꯟꯁꯤꯛꯀꯤ ꯨꯡꯗꯣꯟꯁꯦ ꯃꯕꯥꯅꯤꯁꯨ ꯑꯗꯨꯝ ꯄꯨꯟꯕꯅꯦ
ꯀꯅꯥ ꯀꯅꯥꯒ ꯍꯥꯏꯕ ꯍꯧꯖꯤꯛ
ꯗꯦꯅꯤꯁꯇꯨꯒ ꯍꯧꯖꯤꯛꯀꯤ ꯕ꯭ꯔꯣꯕꯨꯡꯗꯣꯟ ꯍꯥꯏꯕꯗꯣ
ꯗꯣꯟ ꯍꯥꯏꯗꯤꯦ ꯀꯩ
ꯃꯃꯤ ꯃꯃꯤ ꯗꯤꯗ ꯈꯪꯗꯦ ꯃꯥꯁꯦ ꯇꯥꯡꯈꯨꯜꯂꯩꯅꯣꯝꯗꯤ ꯑꯣꯏꯕꯅꯦ ꯀꯥꯎꯔꯦ ꯆꯞ ꯆꯥꯕꯗꯤ
ꯑꯣ ꯗꯦꯅꯤꯁ ꯈꯣꯏꯗꯤ ꯑꯩ ꯐꯖꯅ ꯈꯪꯉꯦꯕ ꯍꯥꯏꯕꯗꯤ ꯃꯣꯏꯁꯦ ꯑꯗꯨꯝ ꯀꯩ ꯍꯥꯏꯗꯣꯏꯔꯥ ꯎꯝ ꯑꯩꯈꯣꯏ ꯈꯨꯟꯁꯨ ꯃꯥꯟꯅꯩ ꯑꯗꯨꯒ ꯑꯗꯨꯝ ꯎꯝ ꯈꯪꯅꯩꯑꯕ ꯑꯗꯣ ꯃꯣꯏꯗꯤ ꯈꯪꯅꯩ ꯑꯗꯨꯗꯤ ꯇꯩꯁꯦ ꯑ ꯃꯤꯡꯁꯦ ꯄꯥꯛꯈꯪꯅꯗꯕ ꯍꯥꯏꯕ ꯇꯥꯔꯦꯅꯦ ꯑꯗꯨꯒꯤꯅꯦ
ꯑꯩꯁꯨ ꯀꯩꯅꯣ ꯇꯧꯕꯗꯒꯤꯩ ꯈꯪꯕꯅꯦ ꯕ꯭ꯔꯣꯒꯤ ꯀꯩꯅꯣꯗꯤ ꯈꯪꯗꯦ ꯍꯧꯖꯤꯛꯀꯤ ꯕꯨꯡꯗꯣꯟ ꯍꯥꯏꯁꯦ ꯃꯥꯅ ꯏꯁꯇꯦꯇꯁ ꯊꯝꯃꯛꯄꯗꯒꯤ ꯊꯦꯡꯅꯕꯅꯦꯕꯀꯣ ꯁꯤꯒꯤ ꯀꯩꯅꯣꯁꯦ ꯄ꯭ꯂꯦꯠꯐꯣꯝꯁꯦ ꯑꯗꯨꯗꯒꯤ ꯑꯩꯥꯏ ꯂꯥꯛ ꯈꯤꯕꯅꯦ ꯑꯗꯣ ꯑꯌꯥꯝꯥꯟꯕꯅ ꯍꯧꯖꯤꯛꯄꯨ ꯕꯣꯔꯣꯗꯤꯅꯤꯁꯀꯤ ꯅꯝꯕ ꯂꯩꯅꯔꯦ ꯈꯪꯅꯔꯦ ꯃꯥꯕꯨꯗꯤ ꯑꯗꯨꯝ ꯃꯁꯛꯄꯨꯗꯤ ꯑꯗꯨꯝ ꯈꯪꯕ
ꯅꯣꯏ ꯀꯥꯔꯤꯉꯩꯗꯗꯤ ꯅꯨꯡꯉꯥꯏꯕ꯭ꯔꯣ ꯑꯗꯣ ꯀꯣꯂꯦꯖ ꯀꯥꯔꯤꯉꯩꯗ ꯏꯁꯄꯣꯔꯠꯁꯀꯨꯝꯕ ꯑꯗꯨꯃꯥꯏꯅꯗꯤ ꯇꯧꯕ꯭ꯔꯣ ꯇꯧꯔꯛꯄ꯭ꯔꯣ
ꯑ ꯑꯃꯈꯤ ꯇꯧꯈꯤꯗꯦ ꯑꯗꯨꯝ ꯌꯥꯝꯅ ꯅꯨꯡꯉꯥꯏꯕꯗꯤ ꯑꯣꯏꯈꯤ ꯁꯤꯗꯗ ꯑꯩꯈꯣꯏ ꯃꯇꯝꯁꯤ ꯏꯔꯥꯡ ꯑꯗꯒꯤ ꯀꯣꯔꯣꯅꯥ ꯑꯗꯨꯝ ꯃꯤꯛꯁ ꯑꯞ ꯇꯧꯈ꯭ꯔꯦ ꯍꯥꯏ ꯇꯔꯦ ꯀꯣ ꯑ ꯑ ꯀꯣꯂꯦꯖ ꯂꯥꯏꯐꯀꯤ ꯅꯨꯡꯉꯥꯏꯕꯗꯣ ꯍꯥꯏꯕꯗꯤ ꯌꯥꯝ ꯀꯟꯅꯗꯤ ꯐꯪꯈꯤꯗ꯭ꯔꯦ ꯍꯥꯏꯇꯥꯔꯦ
ꯐꯪꯗ꯭ꯔꯦ ꯍꯣꯏ ꯑꯩꯈꯣꯏꯁꯨꯅꯦ ꯑꯗꯨꯗꯤ ꯃꯥꯟꯅꯩꯗ ꯑꯩꯈꯣꯏꯒꯤ ꯑꯩꯈꯣꯏ ꯐꯥꯔꯁ ꯏꯔ ꯑ ꯐꯥꯔꯁꯔꯤ ꯅ ꯭ꯔꯦ ꯑꯗꯨꯝ ꯅꯦꯛꯁ ꯌꯌꯥꯔ ꯀꯣꯔꯣꯅꯥ ꯍꯧꯔꯦꯕ ꯑꯩꯈꯣꯏꯁꯤ ꯇꯨ ꯊꯥꯎꯖꯟ ꯅꯥꯏꯟꯇꯤꯟꯗ ꯍꯧ ꯑꯣꯅꯤꯕ ꯑ ꯏꯇꯤꯗꯅꯤꯅ ꯀꯣꯔꯣꯅꯥ ꯂꯥꯛꯄꯗꯣ ꯑꯗꯣ ꯆꯍꯤ ꯑꯃ ꯗꯤ ꯄꯨꯔꯥ ꯌꯨꯝꯗ ꯂꯩꯔꯦ ꯑꯗꯨ ꯇꯣ ꯑꯣꯏꯕꯒꯤ ꯑꯁ ꯅꯨꯡꯉꯥꯏ ꯌꯥꯝ ꯅꯨꯡꯉꯥꯏꯇ꯭ꯔꯦ ꯍꯣꯏ ꯀꯣꯂꯦꯖ ꯂꯥꯏꯐ ꯍꯥꯏꯁꯦ
ꯎꯝ ꯑꯗꯨ ꯌꯥꯝ ꯅꯨꯡꯉꯥꯏꯕꯗꯤ ꯑꯣꯏꯈꯤꯗ꯭ꯔꯦ ꯑꯗꯨꯃꯥꯏꯅ ꯈꯔ ꯌꯥꯖꯈ꯭ꯔꯦ ꯍꯥꯏꯇꯥꯔꯦ ꯑꯅꯤꯕ ꯀꯣꯔꯣꯅꯥ ꯑꯅꯕꯨ ꯑꯣ ꯏꯔꯥꯡꯅ ꯃꯑꯣ ꯑꯩꯈꯣꯏꯗꯣ ꯑꯩꯈꯣꯏꯅ ꯍꯣꯏ ꯑꯗꯨꯃꯥꯏꯅ ꯇꯧꯒꯔꯦ
ꯍꯧꯖꯤꯛꯇꯤ ꯀꯥ ꯑꯝ ꯀꯥꯏ
ꯑ ꯗꯤꯟꯅꯔ ꯇꯧꯗ꯭ꯔꯤ ꯑꯗꯨꯝ ꯉꯥꯏꯔꯤ
ꯑꯩꯁꯨ ꯉꯥꯏꯔꯤꯌꯦ ꯆꯥꯁꯤꯔ ꯍꯥꯏꯁꯦ ꯈꯪꯉꯒ ꯂꯩꯕꯅꯦ ꯑꯗꯣ ꯈꯪꯗꯦ ꯉꯥꯏꯍꯥꯛ ꯂꯩꯔꯒ ꯆꯥꯗꯣꯏꯅꯦ
ꯃꯥꯂ ꯁꯥ ꯑꯗꯨꯅꯦꯕ
ꯎꯝ
ꯑꯣ ꯁꯤꯗꯗꯤ ꯑꯗꯨꯝ ꯉꯁꯤꯒꯤ ꯀꯝ ꯀꯌꯥꯝ ꯁꯛꯈꯪ ꯃꯥꯏꯈꯪꯅꯈ꯭ꯔꯒꯦ ꯉꯁꯤꯒꯤ
ꯑꯁ ꯈꯪꯗꯦꯗ ꯑꯩꯁꯦ ꯅꯪ ꯍꯥꯏꯔꯤꯁꯦ ꯀꯩꯅꯣ ꯑꯩ ꯒꯌꯥꯟ ꯇꯗꯦ
ꯍꯥꯏꯕꯗꯤ ꯉꯁꯤꯒꯤ ꯇꯥꯛꯁ ꯍꯥꯏꯒꯗ꯭ꯔꯥ ꯀꯣꯜ ꯇꯧꯕ ꯍꯥꯏꯒꯗ꯭ꯔꯥ
ꯑꯣ ꯑꯩꯗꯤ ꯏꯃꯥꯟꯅꯕꯤ ꯏꯃꯥꯟꯅꯕ ꯃꯣꯏꯕꯨ ꯇꯧꯕꯅꯦ
ꯑꯥ
ꯑꯝ
ꯑꯣ ꯑꯩ ꯁꯤꯁꯇꯔꯒꯤ ꯅꯝꯕꯔꯁꯦ ꯄꯤꯔꯛꯄ ꯕ꯭ꯔꯣ ꯀꯩꯅꯣꯅ ꯕ꯭ꯔꯣ ꯗꯦꯅꯤꯁꯅ
ꯑꯣ ꯍꯣꯏ ꯎꯝ ꯃꯥꯗꯤ ꯃꯥꯗꯤ ꯑꯗꯨꯝ ꯈꯪꯉꯕꯅꯤꯅ ꯃꯣꯏꯅ ꯃꯥꯅ ꯄꯤꯔꯝꯕ ꯌꯥꯏ ꯍꯣꯏ ꯎꯝ
ꯃꯥꯁꯤꯦ ꯃꯥ ꯁꯤꯒꯤ ꯀꯩꯅꯣꯗ ꯊꯕꯛ ꯇꯧꯔꯣ ꯅꯠꯇ꯭ꯔꯒ ꯃꯥꯅ ꯑꯌꯥꯝꯕꯗꯤ ꯆꯦꯜꯂꯤꯗꯅꯀꯣ
ꯍꯣꯏ ꯎꯝ ꯑꯗꯨꯅꯦ ꯃꯥꯅꯅꯦ ꯍꯣꯏ ꯎꯝ ꯃꯉꯣꯟꯗꯒꯤꯗꯒꯤ ꯈꯪꯕꯅꯤꯅ ꯑꯩꯁꯨ ꯎꯝ
ꯁꯤꯁꯇꯔ ꯍꯣꯏꯗꯤ ꯀꯩꯅꯣ ꯌꯦꯡꯗ꯭ꯔꯣ ꯋꯥꯔꯜ ꯀꯞꯀꯗꯤ ꯌꯦꯡꯗ꯭ꯔꯣ
ꯑꯁ ꯉꯔꯥꯡ ꯅꯨꯡꯗꯥꯡ ꯌꯦꯡꯉꯤ ꯍꯦ ꯀꯩꯅꯣ ꯑꯥꯔꯖꯦꯟꯇꯤꯅꯥꯕꯨ ꯁꯞꯄꯣꯔꯠ ꯇꯧꯕꯅꯦ ꯑꯩꯗꯤ
ꯑꯗꯨꯗꯤ ꯃꯥꯟꯅꯔꯦ ꯍꯦ ꯍꯦ
ꯑꯗꯣ ꯉꯁꯤꯁꯨ ꯌꯦꯡꯗꯤ ꯌꯦꯡꯗꯣꯏꯅꯦ ꯄꯣꯔꯇꯨꯒꯥꯜꯒꯤꯁꯦ ꯍꯥꯏꯕꯗꯤ ꯑꯩ ꯐꯖꯅꯗꯤ ꯑꯥ ꯍꯥꯏꯕꯗꯤ ꯔꯣꯅꯦꯜꯗꯣ ꯌꯥꯝꯅꯗꯤ ꯀꯩ ꯁꯞꯄꯣꯔꯠ ꯇꯧꯗꯦ ꯑꯗꯨ ꯑꯣꯏꯔꯁꯨ ꯍꯥꯏꯕꯗꯤ ꯑꯗꯨꯝ ꯌꯦꯡꯅꯤꯡꯉꯤꯅ ꯃꯃꯤꯡ ꯆꯠꯄꯅꯤꯅ ꯑꯗꯨꯒꯤ ꯉꯁꯤꯗꯤ ꯌꯦꯡꯒꯦ ꯄꯣꯔꯇꯨꯒꯜꯒꯤꯁꯨ
ꯎꯝ ꯀꯅꯥꯅ ꯍꯦꯟꯅ ꯅꯨꯡꯉꯥꯏꯒꯦꯅ ꯌꯦꯡꯉꯣ ꯑꯅꯤꯗꯣ
ꯎꯝ ꯄꯣꯔꯇꯨꯒꯜꯕꯨꯗꯤ ꯁꯄꯣꯔꯠ ꯇꯧꯕꯤꯈ꯭ꯔꯒꯦ ꯉꯁꯤꯗꯤ
ꯌꯥꯏꯗ ꯅꯣꯡꯃ ꯅꯣꯡꯃ ꯅꯣꯡꯃꯒꯤ ꯀꯩꯅꯣ ꯑꯗꯨꯕꯨꯗꯤ ꯑꯔꯖꯦꯟꯇꯤꯅꯥꯁꯨ ꯇ ꯁꯥꯟꯅꯕꯕꯅ ꯇꯦ ꯄꯣꯔꯇꯨꯒꯜꯁꯨ ꯅꯨꯡꯇꯤꯒꯤ ꯁꯥꯟꯅꯕ ꯅꯠꯇꯦꯗꯅ
ꯎꯝ ꯑꯩꯅ ꯁꯞꯄꯣꯔꯠ ꯇꯧꯕ ꯈꯨꯗꯤꯡꯗꯤꯀꯣ ꯑꯩꯅ ꯁꯞꯄꯣꯔꯠ ꯇꯧꯕ ꯇꯤꯝ ꯈꯨꯗꯤꯡꯗꯤ ꯉꯝꯗꯤ ꯉꯝꯃꯦ ꯑꯩꯒꯤ ꯗꯥꯎꯁꯤ ꯌꯥꯕ ꯃꯥꯜꯂꯦ ꯑꯩꯅ ꯑꯩꯅ ꯁꯞꯄꯣꯔꯠ ꯇꯧꯕꯁꯦ ꯖꯔꯃꯅꯤꯁꯨ ꯁꯄꯣꯔꯠ ꯇꯧꯋꯦꯕ ꯑꯦꯕ ꯅꯍꯥꯟꯗꯣ
ꯑꯥ
ꯉꯝꯃꯦ ꯑꯗꯨ ꯕ꯭ꯔꯥꯖꯤꯜꯕꯨꯁꯨ ꯇꯧꯕꯅꯦ ꯑꯗꯨꯣ ꯕ꯭ꯔꯥꯖꯤꯜꯒꯤ ꯃꯦꯠꯁꯇꯤ ꯑꯩ ꯌꯦꯡꯍꯧꯗ꯭ꯔꯦ ꯇꯨꯝꯕꯒ ꯀꯩꯅꯣ ꯎꯝ ꯃꯇꯝ ꯃꯇꯝꯗꯣ ꯈꯪꯗꯕꯒꯤ ꯑꯗꯨꯒ ꯏꯁꯄꯦꯟꯕꯨꯁꯨ ꯇꯧꯋꯦ ꯑꯗꯨꯒ ꯐ꯭ꯔꯦꯟꯁꯁꯨ ꯇꯧꯋꯦ ꯑꯗꯨꯒ ꯑꯔꯖꯦꯟꯇꯤꯅꯥꯁꯨ ꯇꯧꯋꯦ ꯄꯣꯔꯇꯨꯒꯜꯕꯨꯗꯤ ꯇꯧꯗꯦ ꯄꯣꯔꯇꯨꯒꯜꯒꯤ ꯅꯨꯃꯤꯠꯇꯣ ꯄꯣꯔꯇꯨꯒꯜ ꯒꯜꯒ ꯑꯁꯤ ꯀꯣꯟꯗꯣ ꯍꯥꯏꯕ꯭ꯔꯥ ꯁꯅꯥꯕꯗꯣ
ꯀꯣꯡꯒꯣ ꯍꯥꯏꯕ꯭ꯔꯥ
ꯀꯣꯟꯗꯣ ꯔꯥ ꯈꯪꯗ꯭ꯔꯦ ꯑꯗꯨ ꯅꯨꯃꯤꯠꯇꯣ ꯑꯩꯅ ꯑꯩꯅ ꯑ ꯏꯃꯥꯟꯅꯕꯕꯨ ꯃꯥꯕꯨ ꯄ꯭ꯔꯗꯤꯛꯁꯟ ꯇꯧꯕꯅꯦꯕ ꯍꯥꯟꯅ ꯑꯁ ꯃꯣꯏꯁꯦ ꯗꯔ꯭ꯔꯠ ꯇꯥꯅꯤꯡꯉꯥꯏ ꯃꯥꯜꯂꯦꯀꯣ ꯍꯥꯏꯅꯗꯤ ꯍꯥꯏꯈꯤꯕꯅꯦꯕ ꯑꯗꯨꯒ ꯆꯨꯝꯡꯂꯛꯄ ꯑꯩꯒꯤ ꯋꯥꯗꯣ ꯑꯃꯨꯛ
ꯑꯗꯨꯒ ꯕ꯭ꯔꯥꯖꯤꯜꯒꯤꯕꯨꯗꯤ ꯑꯌꯨꯛ ꯁꯥꯟꯅꯕ ꯃꯥꯂꯦ ꯃꯣꯏꯒꯤ ꯃꯇꯝꯁꯤꯅ ꯑꯌꯥꯝꯕ
ꯑꯣ ꯑꯗꯣ ꯉꯔꯥꯡ ꯑꯦ ꯉꯁꯤ ꯑꯌꯨꯛ ꯂꯥ ꯐ꯭ꯔꯥꯟꯁ ꯀ ꯑꯃꯨꯛ ꯁꯥꯟꯅꯕꯗꯣ ꯐ꯭ꯔꯥꯟꯁꯁꯨ ꯉꯝꯈꯤꯅ
ꯑꯥ ꯐ꯭ꯔꯥꯟꯁꯁꯨ ꯉꯝꯈꯔꯦ ꯚꯥꯄꯦꯁꯨ ꯌꯥꯝꯅ ꯍꯩ ꯌꯦꯡꯕ ꯅꯨꯡꯉꯥꯏ
ꯍꯣꯔꯦꯟꯁꯦ ꯄꯨꯡ ꯀꯌꯥꯗ ꯔꯥ ꯁꯤ ꯄꯣꯔꯇꯨꯒꯥꯜꯁꯦ ꯇꯦꯟ ꯊꯥꯔꯇꯤ ꯑꯗꯨꯋꯥꯏꯗꯏꯗꯔꯥ
ꯑ ꯇꯦꯟ ꯊꯥꯔꯇꯤ ꯑꯣꯏꯗꯣꯏꯅꯦ ꯍꯥꯏꯗꯤ ꯃꯣꯏꯒꯤ ꯀꯩꯅꯣꯒꯤ ꯇꯥꯏꯝ ꯑꯣꯏꯕꯅꯤꯅ ꯈꯔꯗꯤ ꯑꯗꯨꯋꯥꯏꯗ ꯑꯣꯏꯕꯅꯦ
ꯑꯣ ꯌꯦꯡꯕ ꯇꯥꯔꯦ ꯍꯣꯔꯦꯟꯁꯦ ꯐꯖꯅ ꯌꯦꯡꯊꯣꯛꯀꯦ ꯑꯁ ꯑꯗꯨꯣ ꯑꯗꯨ ꯍꯥꯏꯔꯒ ꯑꯁꯤ ꯋꯥꯔꯀꯞ ꯌꯦꯡꯕꯒꯤ ꯑꯦꯞꯁꯇꯣ ꯀꯔꯤ ꯍꯥꯏꯕ꯭ꯔꯥ ꯀ꯭ꯔꯤꯁꯤꯐꯥꯏ ꯍꯥꯏ꯭ꯔꯥ ꯀꯔꯤ ꯀ꯭ꯔꯤꯁꯤꯐꯥꯏ ꯍꯥꯏꯕ꯭ꯔꯥ
ꯑ ꯑꯗꯨꯅ ꯀꯩꯅꯣ ꯑꯣꯏꯗꯣꯏꯅꯦ ꯀꯩꯅꯣꯗ ꯑꯣꯏꯔꯝꯒꯅꯤ ꯃꯥ ꯐ꯭ꯔꯤꯒꯤꯗ ꯑꯣꯏꯔꯝꯒꯅꯤ ꯆꯦꯅ ꯍꯥꯏꯔꯤꯁꯦ
ꯑꯥ ꯍꯣꯏ ꯍꯣꯏ ꯍꯣꯏ ꯎꯝ ꯐꯣꯟꯗ ꯌꯥꯎꯕ ꯑꯦꯞꯁꯇꯣ ꯌꯥꯝ ꯕꯦꯔꯥ ꯀꯥꯕ ꯍꯣꯏ ꯉꯔꯥꯡ ꯅꯨꯡꯗꯥꯡꯗꯣ ꯑꯩꯁꯦ ꯑꯥꯔꯖꯦꯟꯇꯤꯅꯥꯗ ꯌꯦꯡꯒꯦ ꯍꯥꯏꯅ ꯑꯩ ꯇ꯭ꯔꯥꯏ ꯇꯧꯅꯦꯕ ꯑꯃꯨꯛ ꯇ꯭ꯔꯥꯏ ꯇꯧꯋꯦ ꯂꯣꯗꯤꯡ ꯑꯃꯨꯛ ꯂꯥꯛꯑꯦ ꯑꯗꯣ ꯉꯥꯏ ꯉꯥꯏꯔꯒ ꯑꯩꯁꯦ ꯃꯤ ꯈꯔꯕꯨꯁꯨ ꯏꯃꯥꯟꯅꯕ ꯃꯣꯏꯕꯨꯁꯨ ꯍꯥꯡꯕꯅꯤꯕ ꯑꯩꯒꯤꯗꯤ ꯌꯥꯗ꯭ꯔꯦ ꯍꯥꯏꯔꯒ ꯃꯣꯏꯁꯨ ꯑꯃꯨꯛꯀ ꯃꯣꯏꯒꯤ ꯁꯦꯟ ꯇꯧꯔꯛꯄ ꯑꯦꯞꯁꯇꯣ ꯑꯃꯨꯛꯀ ꯇꯧꯔꯦ ꯑꯃꯨꯛꯀ ꯏꯟꯁꯇꯣꯜ ꯇꯧ ꯑꯃꯨꯛ ꯇꯧꯋꯦ ꯉꯥꯏ ꯉꯥꯏꯔ ꯂꯥꯁꯇ ꯌꯥꯕ ꯑꯗꯨꯒ ꯑꯁ ꯌꯦꯡꯒꯦ ꯍꯥꯏꯅ ꯌꯦꯡꯒꯦ
ꯑ ꯇꯪꯅꯉꯥꯏꯇ ꯃꯅꯦ ꯍꯥꯏꯗꯤ ꯐ꯭ꯔꯤ ꯚꯔꯖꯟ ꯑꯣꯏꯕꯒꯤ ꯍꯥꯏꯒꯗ꯭ꯔꯥ ꯑꯗꯨꯝ ꯑꯦꯗꯁꯀ ꯃꯌꯥꯝ ꯌꯥꯝ ꯌꯥꯝꯕꯅꯦ
ꯂꯣꯗꯤꯡ ꯑꯃꯨꯛ ꯂꯥꯛꯑꯦ ꯑꯗꯨꯒ ꯑꯃꯨꯛ ꯆꯪꯕ ꯈꯨꯗꯤꯡ ꯌꯥꯗꯕꯀꯣ ꯑꯩꯁꯦ ꯑꯁ ꯌꯨꯇ꯭ꯨꯕꯇꯒ ꯃꯣꯏꯅ ꯏꯁꯇ꯭ꯔꯤꯝ ꯇꯧꯕꯗꯣ ꯕ꯭ꯂꯣꯒꯔꯁꯤꯡꯅ ꯑꯗꯨ ꯌꯦꯡꯕꯅꯦ ꯑꯗꯨ ꯉꯥꯏꯍꯥꯛ ꯌꯦꯡꯉꯒ ꯑꯃꯨꯛ ꯑꯁꯤꯁ ꯑꯦꯞꯁꯇ ꯑꯃꯨꯛ ꯆꯪ ꯑꯗꯨ ꯌꯦꯡꯉꯒ ꯂꯥꯁꯇ ꯌꯥꯕ
ꯎꯝ ꯑꯗꯨꯃꯥꯏꯅꯗꯤ ꯇꯧꯕꯅꯦ ꯑ ꯄꯩꯁꯥ ꯊꯤꯅ ꯌꯦꯡꯕꯅꯕ ꯅꯨꯡꯉꯥꯏꯕ ꯍꯦꯟꯕꯖꯥꯠꯅꯤꯅ ꯍꯥꯏꯗꯤ ꯀꯩꯅꯣ ꯈꯔ ꯅꯨꯡꯉꯥꯏꯕ ꯋꯥꯠꯂꯦ ꯍꯥꯏꯇꯥꯔꯦꯅꯦ
ꯑꯁ ꯄꯩꯁꯥꯤ ꯂꯩꯒ ꯌꯦꯕꯨꯔ ꯄꯩꯁꯥꯗ ꯌꯥ ꯈꯣꯏ
ꯨꯁꯨ ꯇꯨꯃꯤꯅꯦ
ꯏꯁꯀ꯭ꯔꯤꯟ ꯌꯥꯝꯅ ꯏꯁꯀ꯭ꯔꯤꯟ ꯑꯆꯧꯕꯗ ꯌꯦꯡꯉꯨꯔꯒ ꯒ꯭ꯔꯨꯞ ꯑꯣꯏꯅ ꯌꯦꯡꯕꯗ ꯌꯥꯝꯅ ꯏꯟꯇꯔꯦꯁ ꯂꯩꯔꯝꯒꯅꯤ ꯑꯗꯨꯒꯨꯝꯕ ꯇꯕꯗꯨꯗꯤ ꯎꯝ ꯍꯣꯏ ꯎꯝ ꯍꯣꯏꯔ ꯈꯔꯅ ꯑꯃꯨꯛ ꯕꯦꯠ ꯇꯧꯔꯒꯀꯣ ꯕꯦꯠꯇꯤꯡ ꯇꯧꯔꯒ ꯇꯧꯕꯗꯣ ꯏꯟꯇꯔꯦꯁꯅꯦꯕ ꯑꯗꯨꯅ
ꯑꯁ ꯑꯩꯈꯣꯏ ꯇꯧꯔ ꯅꯨꯡꯇꯤꯒꯤ ꯇꯧꯔꯤꯅꯤ
ꯑꯁ ꯄꯩꯁꯥ ꯄꯩꯁꯥ ꯀꯌꯥ ꯀꯌꯥ ꯊꯥꯅꯒꯦ ꯅꯣꯏꯗꯤ
ꯑ ꯑꯗꯨꯗꯤ ꯀꯩꯅꯣ ꯅꯣꯡꯃ ꯅꯣꯡꯃꯒꯤ ꯃꯈꯥꯕꯨꯗꯤ ꯄꯣꯍꯜꯂꯦ ꯈꯔ ꯀꯥꯒꯗꯕꯗꯤꯤ ꯃꯣꯏꯅ ꯑꯗꯨꯝ ꯆꯥꯎꯔꯦ ꯋꯥꯟ ꯊꯥꯎꯖꯟꯗ ꯇꯨ ꯊꯥꯎꯖꯟ ꯊꯥꯅꯕꯔꯕꯕꯣ
ꯑꯁ ꯂꯣꯏꯔꯦ ꯅꯣꯏꯒꯤꯁꯦ ꯌꯥꯝ ꯀꯩꯅꯣ ꯄꯩꯁꯥ ꯌꯥꯝ ꯊꯥꯅꯩ ꯀꯣ ꯅ ꯁꯤ ꯄꯣꯇꯔ ꯀꯗ ꯊꯥꯑꯣ
ꯍꯥꯅꯤꯡꯕ ꯇꯤꯝ ꯈꯔ ꯈꯛꯇꯅꯤꯗ ꯌꯥꯝ ꯅꯨꯡꯇꯤꯒꯤ ꯊꯥꯕ ꯌꯥꯎ ꯅꯠꯇꯦ ꯑꯔꯖꯦꯟꯇꯤꯅꯥꯒꯨꯝꯕ ꯐꯦꯁꯕꯨꯛꯕꯥ
ꯑꯗꯨ ꯅꯪꯅ ꯊꯥꯕ ꯇꯤꯝꯗꯨꯗꯤ ꯉꯝꯗꯤ ꯉꯝꯕ꯭ꯔꯣꯗꯣ
ꯀꯗꯤ ꯉꯝꯃꯤ ꯄꯣꯗ꯭ꯔꯤ
ꯑꯁ ꯅꯪꯗꯥꯎꯁꯤ ꯌꯥꯏ ꯍ ꯌꯥꯏ ꯍ
ꯑꯗꯨꯕꯨꯗꯤ ꯑꯩꯕ ꯇꯤꯡ ꯈꯜꯂ ꯊꯥꯕꯒꯤ ꯑꯣꯏꯔꯁꯦ
ꯎ ꯉ ꯁꯤꯁꯦ ꯄꯇꯒ ꯄꯨꯁ ꯄꯣ ꯇꯧꯒꯦ ꯌꯦꯡꯕ ꯇꯥꯔꯦ ꯑꯩꯒꯤꯗꯣ
ꯎꯝ ꯄꯣꯔꯇꯨꯒꯜꯁꯨ ꯐꯖꯅ ꯁꯥꯟꯅꯔꯛꯀꯅꯤ ꯉꯁꯤ ꯉꯔꯥꯡ ꯉꯁꯥꯏ ꯃꯦꯁꯤ ꯍꯣꯏ ꯐꯖꯅ ꯁꯥꯟꯅꯈꯤꯕꯅꯤꯅ
ꯎꯝꯝ ꯍꯣꯏ ꯃꯣꯏꯗꯣ ꯇ꯭ꯔꯥꯏꯃꯨꯛ ꯇꯧꯔꯛꯀꯅꯤꯕ ꯉꯝꯅꯤꯉꯥꯏꯗꯤ ꯁꯣꯏꯗ꯭ꯔꯔꯤ ꯑꯗꯨꯗꯤ ꯉꯝꯅꯤꯉꯥꯏꯗꯤ ꯃꯥꯜꯂꯦ ꯄꯣꯔꯇꯨꯒꯜꯁ ꯉꯁꯤꯁꯦ ꯑꯗꯨ ꯑꯣꯏꯔꯁꯨ ꯃꯣꯏꯒꯤ ꯄꯣꯏꯟꯗꯤ ꯈꯔ ꯀꯩꯅꯣ ꯑ ꯍꯥꯏ ꯍꯥꯏꯕꯗꯤ ꯌꯥꯝꯗꯤ ꯋꯥꯡꯡꯂꯝꯔꯣꯏꯕ
ꯎꯝ ꯃꯣꯏ ꯗ꯭ꯔꯣ ꯆꯠꯄꯅꯤꯅ ꯗ꯭ꯔꯣ ꯆ ꯀꯈꯤꯕꯕꯅꯤꯅꯗꯤ ꯈꯪꯗꯤ ꯌꯥꯝꯃꯝꯃꯣꯏ ꯑꯗꯨ ꯀꯔꯗꯤꯌꯦ ꯌꯥꯝ ꯑꯃꯅ ꯀꯅꯤ ꯉꯁꯤ ꯀꯨꯝꯩꯁꯨ ꯀꯥꯟꯅꯕꯕꯨꯗꯤ ꯁꯥꯟꯅꯛꯦ ꯆꯧ ꯃꯥꯜꯂꯦ
ꯎꯝ
ꯌꯦꯡꯉ ꯑꯗꯨ ꯁꯤꯆꯔ ꯑꯗꯨꯗꯤ ꯍꯣꯔꯦꯟ ꯕꯣꯟ ꯀꯥꯕ ꯑꯣꯏꯔꯁꯅꯨ
ꯍꯣꯏ ꯍꯣꯏ ꯍꯣꯏ ꯑꯗꯨꯗꯤ ꯌꯥꯝ ꯅꯨꯡꯉꯥꯏꯔꯦꯀꯣ ꯊꯝꯃꯦ